ꯃꯇꯝ ꯂꯣꯏꯈ꯭ꯔꯕ ꯃꯥꯂꯦꯕ ꯇꯥꯔꯦ ꯇꯥꯔꯦ
ꯑꯝ ꯑꯗꯨꯃꯥꯏꯅ ꯇꯧꯔꯦ ꯑꯩꯅ ꯍꯥꯏꯕꯗꯣ ꯀꯔꯤꯔ
ꯍꯣꯏ ꯑꯗꯨ ꯃꯣꯏ ꯈꯪ ꯈꯪꯅꯁꯨ ꯑꯗꯨꯃꯥꯏꯅ ꯇꯧꯕ
ꯑꯗꯨꯃꯥꯏꯅ ꯇꯧꯐꯝ ꯃꯇꯝꯁꯨ ꯂꯩ ꯍꯥꯏꯕ ꯑꯩꯁꯨ ꯑꯩꯗꯣ ꯌꯥꯝꯅ ꯃꯨꯠꯍꯟꯗ꯭ꯔꯒ ꯑ ꯅꯨꯡꯉꯥꯏꯇꯕ ꯃꯇꯝꯁꯨ ꯂꯩꯇꯦ ꯑꯗꯨ ꯑꯣꯏꯔꯁꯨ ꯑꯩ ꯅꯨꯡꯉꯥꯏꯇꯦ ꯍꯥꯏꯅ ꯐꯣꯡꯗꯣꯛꯄ ꯑꯃ ꯑꯩ ꯎꯠꯍꯟꯕꯉꯝꯕ ꯂꯩ ꯇꯦꯕ ꯃꯣꯏ ꯑꯅꯤꯗ ꯑꯗꯨꯃꯥꯏꯅ ꯅꯨꯡꯉꯥꯏꯔꯒꯒꯣ ꯑꯣꯏꯔꯗꯤ ꯍꯣꯏ ꯇꯧꯔꯁꯅꯨ ꯍꯥꯏꯅ ꯑꯩꯁꯨ ꯑꯗꯨꯝ ꯃꯣꯏ ꯑꯅꯤꯕꯨ ꯑꯗꯨꯝ ꯊꯥꯔꯑꯣ ꯃꯣꯏ ꯑꯅꯤꯗꯨꯅ ꯑꯗꯨꯝ ꯑꯗꯨꯝ ꯇꯧꯕꯅꯦꯕ ꯍꯥꯏꯗꯤ ꯋꯥꯗꯨꯁꯨ ꯑꯩꯉꯣꯟꯗ
ꯕ꯭ꯔꯣ
ꯑꯩ ꯃꯄꯥꯟꯗ ꯑꯩ ꯔꯨꯝꯗ ꯁꯥꯎꯅꯤꯡꯃꯟꯂꯒꯤ ꯅꯪꯅꯦ ꯐꯝꯃꯨꯡꯗ ꯂꯩꯕ ꯅꯨꯄꯤ ꯑꯅꯤ ꯂꯩꯌꯦꯅ ꯑꯩ ꯎꯃꯥꯟꯕꯤ ꯃꯥ ꯍꯧꯖꯤꯛ ꯂꯩꯔꯤꯕ ꯃꯐꯝꯗꯨꯗ ꯅꯪ ꯍꯧꯖꯤꯛ ꯂꯩꯕ ꯃꯐꯝ ꯏꯍꯇꯦꯠꯂ ꯃꯣꯏ ꯑꯅꯤꯖꯨꯖꯨ ꯑꯩ ꯁꯥꯎꯅꯤꯡꯃꯟꯕꯒꯤ ꯀꯣꯜ ꯇꯧꯔꯒ ꯃꯣꯏ ꯑꯅꯤꯒꯤꯁꯨ ꯍꯥꯏꯕꯤꯕꯅꯦ ꯑꯗꯨꯒ ꯃꯣꯏ ꯑꯅꯤꯒꯤꯁꯨ ꯀꯔꯤꯒꯤꯅꯣ ꯃꯣꯏ ꯑꯅꯤ ꯇꯧꯔꯤꯁꯦꯅ ꯍꯥꯏꯔꯒꯅ ꯃꯣꯏꯁꯨ ꯁꯥꯎꯅꯔꯒ ꯂꯩꯕꯅꯤ ꯑꯩꯗꯣ ꯁꯣꯛꯅꯤꯡꯃꯟꯕꯒꯤ ꯑꯩ ꯃꯣꯏ ꯑꯅꯤ ꯚꯤꯗꯤꯑꯣꯀꯣꯜ ꯇꯧꯔꯒ ꯍꯥꯏꯕꯤꯈ꯭ꯔꯦꯕ
ꯑꯣ ꯈꯔ ꯁꯤꯗ ꯂꯥꯛꯕ ꯍꯣꯏ ꯅꯣꯏꯒꯗꯤ ꯈꯔ ꯀꯣꯛꯇꯣ ꯃꯅꯕ꯭ꯔꯣ
ꯑꯁꯤꯗꯗꯤ ꯑꯃꯨꯛ ꯀꯣ ꯈꯔ ꯍꯣꯏ ꯈꯔꯗꯤ ꯑꯗꯨꯝ ꯃꯣꯏꯅ ꯑꯩꯅ ꯀꯔꯤꯒꯤꯅꯣ ꯍꯥꯏꯕꯗꯣ ꯈꯔꯗꯤ ꯑꯗꯨꯝ ꯒ꯭ꯌꯥꯟ ꯇꯥꯌꯦꯕ ꯃꯣꯏꯗꯁꯨ ꯑꯗꯨꯝ ꯍꯥꯏꯕꯤꯕꯒꯤ ꯀꯣ ꯅꯣꯏ ꯅꯣꯏꯅꯤꯁꯨ ꯑꯗꯨꯃꯥꯏꯅ ꯍꯥꯏꯔ ꯅꯪ ꯍꯥꯏꯌꯦ ꯄꯤꯛꯇ꯭ꯔꯨꯗꯣ ꯄꯤꯛ
ꯎꯝ
ꯃꯗꯣ ꯑꯩꯈꯣꯏ ꯕꯗꯣ ꯑꯩꯈꯣꯏꯒꯤ ꯏꯃꯥꯟꯅꯕꯤꯗꯣ ꯃꯥꯅꯁꯨ ꯍꯩꯕꯅꯦꯕ ꯃꯣꯏ ꯑꯅꯤꯗ ꯅꯣꯏ ꯑꯩꯁꯨ ꯑꯉꯥꯡꯅ ꯃꯉꯣꯟꯗ ꯍꯪ ꯇꯥꯏꯅꯔ ꯇꯥꯔꯒ ꯂꯩꯗꯣ ꯅꯨꯡꯉꯥꯏꯇꯦꯅ ꯅꯪ ꯃꯣꯏ ꯑꯅꯤꯗꯣ ꯀꯔꯤꯅꯣꯍꯦ ꯍꯥꯏꯅꯀꯣ ꯅꯣꯏ ꯃꯣꯏꯒꯤ ꯋꯥꯐꯝꯅꯦ ꯀꯔꯤꯅꯣ ꯍꯥꯏꯅ ꯉꯥꯡꯗꯤ ꯉꯥꯡꯕꯤꯈ꯭ꯔꯦꯕꯅꯦꯕ ꯅ ꯑꯗꯨ ꯍꯣꯏ ꯑꯗꯨ ꯐꯥꯎ ꯈꯪꯗꯦꯕ
ꯑꯗꯨꯒꯤ ꯑꯩꯁꯨ ꯁꯧꯅꯤꯡꯃꯟꯕꯏ ꯃꯥꯍꯥꯏꯕꯁꯦ ꯀꯣ ꯑꯩꯁꯨ ꯌꯥꯝꯅ ꯐꯕ ꯍꯥꯏꯕꯗꯨꯗꯤ ꯑꯣꯏꯗꯦꯕ ꯑꯗꯨ ꯑꯣꯏꯔ ꯑꯩꯁꯨ ꯃꯤ ꯑꯣꯢꯕꯒꯤ ꯑꯩꯁꯨ ꯁꯥꯎꯅꯤꯡꯕ ꯍꯥꯢꯗꯤ ꯑꯗꯨꯝ ꯂꯩꯌꯦꯅ ꯑꯗꯨꯒꯤ ꯃꯁꯥ ꯃꯁꯥꯒꯤ ꯇꯧꯔꯣ ꯇꯧꯕ ꯍꯧꯔꯗꯣꯢꯅꯤꯀꯣ ꯍꯥꯢꯔꯒ ꯑꯩ ꯍꯌꯦꯡ ꯁꯤ ꯑ ꯍꯧꯖꯤꯛꯀꯥꯟ ꯑꯩꯒꯤ ꯊꯥꯗꯣꯛ ꯐꯅ ꯑꯩ ꯐꯤꯌꯥꯝ ꯅꯥꯈ꯭ꯔꯦ ꯁꯥꯎꯅꯤꯡꯃꯜꯗꯅ ꯀꯣ ꯍꯌꯦꯡꯁꯨ ꯀꯣꯜ ꯇꯧꯔꯒ ꯑꯩ ꯏꯃꯥꯗ ꯍꯥꯏꯗꯣꯛꯀꯅꯤꯗ ꯁꯨꯛ ꯀꯟꯅ ꯀꯞꯅꯤꯡ ꯀꯞꯅꯤ ꯀꯞꯅꯤꯡꯕ ꯐꯥꯎꯔꯁꯨ ꯐꯥꯎꯋꯦꯕ ꯅꯠꯇ꯭ꯔꯣ ꯍꯥꯢꯗꯤ
ꯑꯧ ꯈꯔꯗꯤ ꯃꯇꯦꯡꯗꯤ ꯄꯥꯡꯕꯤꯕ ꯌꯥꯕꯅꯤꯗ ꯃꯅꯤꯁꯨ
ꯑꯗꯨꯃꯥꯏꯅ ꯐꯎ ꯇꯧ ꯑꯗꯨꯒꯤ ꯁꯤ ꯂꯣꯏꯔꯀꯥꯟꯗ ꯑꯩꯒꯤ ꯑꯩꯒꯤ ꯈꯛꯇ ꯑꯗꯨꯝ ꯑꯩꯁꯨ ꯇꯧꯕ ꯍꯧꯔꯅꯤ ꯍꯥꯏꯅ ꯑꯩꯁꯨ ꯂꯩꯕꯅꯤ
ꯎꯝ ꯃꯁꯥ ꯃꯁꯥꯒꯤ ꯈꯛꯇ ꯇꯥꯎꯕꯅꯁꯨ ꯐꯥꯔꯦꯗ
ꯎꯝ
ꯃꯤꯌꯥꯝ ꯂꯣꯏꯅꯕꯁꯦ
ꯎꯝ ꯌꯥꯗ꯭ꯔꯦꯗ ꯑꯃꯈꯛꯇ ꯍꯥꯏꯕꯗꯤ ꯌꯥꯏꯌꯦꯕ ꯅꯍꯥꯟꯅ ꯑꯩꯉꯣꯟꯗ ꯑꯗꯨꯝ ꯐꯠꯇꯕ ꯐꯠꯇꯕ ꯍꯥꯏꯕꯗꯣ ꯑꯗꯨꯝ ꯇꯥꯔꯒ ꯑꯆꯧꯕꯁꯤꯡꯗꯁꯨ ꯑꯄꯤꯛꯄꯒꯤ ꯃꯔꯝꯗꯁꯨ ꯑꯆꯧꯕ ꯃꯔꯝꯗꯁꯨ ꯗꯨꯝ ꯑꯩꯉꯣꯟꯗ ꯇꯥꯔꯒ ꯑꯩꯗꯣ ꯐꯠꯇ ꯕ ꯍꯥꯢꯕꯒꯤ ꯃꯤꯡꯁꯦ ꯌꯥꯝꯅ ꯃꯣꯢ ꯃꯤꯅ ꯄꯥꯢ ꯅꯨꯄꯥ ꯑꯣꯢꯔꯝꯃꯦ ꯃꯤꯒꯤ ꯂꯣꯏꯅꯃꯛꯀꯤ ꯑꯗꯨꯝ ꯑꯩꯗꯤ ꯑꯗꯨꯝ ꯍꯥꯏꯅꯔꯒ ꯌꯥꯗꯕꯗꯣ ꯑꯗꯨꯝ ꯍꯥꯢꯗꯣꯛꯄ ꯍꯥꯢꯕꯒꯨꯝꯕ ꯑꯩ ꯃꯣꯏꯅ ꯍꯥꯢꯗꯣꯛꯇ꯭ꯔꯗꯤ ꯍꯥꯏꯗꯣꯛꯇ꯭ꯔꯁꯨ ꯑꯩꯅ ꯑꯗꯨꯝ ꯍꯥꯏꯗꯣꯛꯑꯒ ꯑꯩꯗꯤ ꯑꯗꯨꯝ ꯂꯩꯌꯦꯕ
ꯎꯝ ꯅꯪ ꯁꯥꯎꯋꯦ ꯍꯥꯢꯕꯗꯣ ꯃꯣꯏꯗꯁꯨ ꯈꯔ ꯎꯠꯍꯜꯂꯨꯅ ꯑꯗꯨꯗꯤ
ꯎꯠꯍꯜꯂꯣ ꯑ ꯑꯣꯊꯟꯈ꯭ꯔꯦ ꯃꯣꯢꯁꯨ ꯀꯔꯤꯅꯣ ꯍꯥꯏꯕ ꯑꯗꯨꯝ ꯍꯥꯏꯗꯤ ꯑꯅꯤ ꯑ ꯇꯨꯇꯥꯏꯝꯁ ꯀꯨꯝꯕ ꯉꯁꯤꯁꯨ ꯑꯩ ꯑꯣꯟꯅꯍꯟ ꯑꯣꯟꯍꯜꯂꯦ ꯎꯠꯍꯟꯈ꯭ꯔꯦ ꯍꯥꯏꯅ ꯎꯠꯍꯟꯈ꯭ꯔꯦꯅ ꯑꯩ ꯃꯉꯣꯟꯗ ꯍꯥꯢꯕꯗꯤ ꯃꯣꯢꯕꯨ ꯅꯣꯢꯁꯨ ꯀꯃꯥꯏ ꯇꯧꯔꯣꯅꯣ ꯑꯩꯁꯨ ꯃꯁꯥ ꯃꯁꯥꯒꯤ ꯇꯧꯔ ꯑꯗꯨꯃꯒꯤ ꯍꯥꯢꯗꯤ ꯍꯥꯢꯈ꯭ꯔꯕꯅ ꯍꯥꯏꯜꯢꯕꯗꯣ ꯅꯞ ꯐꯠꯇꯕ ꯍꯥꯢꯕꯗꯤ ꯍꯥꯢ ꯑꯣꯏꯔꯁꯨ ꯐꯔꯗꯤ ꯑꯗꯨꯝ ꯍꯥꯢꯗꯤ ꯍꯥꯢꯕꯤꯕꯅꯦꯅ ꯃꯣꯏꯅ ꯑꯗꯨꯝ ꯐꯥꯎ ꯒ꯭ꯌꯥꯟ ꯇꯥꯗꯔꯦ ꯏꯝꯐꯥꯟ ꯑꯗꯨꯒꯤ
ꯎꯝ ꯑꯁ ꯈꯪꯗ꯭ꯔꯦꯗ
ꯒ꯭ꯌꯟ ꯇꯥꯗ꯭ꯔꯦ ꯑꯗꯨꯒꯤ ꯑꯩꯗꯣ ꯑꯗꯨꯝ ꯏꯁꯥꯒꯤ ꯍꯣꯢ ꯇꯥꯢꯌꯦ ꯇ
ꯎꯝ
ꯑꯩ ꯏꯝꯐꯥꯜ ꯗꯗꯨꯝ ꯈꯂꯪꯗꯕ ꯑꯩꯅꯁꯨ ꯑꯗꯨꯝ ꯇꯧꯅꯤꯡꯗ ꯇꯧꯑꯣ ꯍꯥꯏꯅ ꯑꯗꯨꯝ ꯒꯌꯔꯗ ꯂꯩꯗꯣꯢꯅꯦ ꯍꯥꯢꯅ ꯑꯩꯁꯦ ꯈꯟꯈ꯭ꯔꯦ
ꯎꯝ ꯑꯗꯨ ꯑꯣꯏꯔꯁꯨ ꯄꯨꯛꯅꯤꯡꯗ ꯁꯨꯃꯥꯏꯅ ꯍꯜꯂꯁꯨ ꯑꯃꯨꯛꯀ ꯅꯨꯡꯉꯥꯏꯇ꯭ꯔꯒꯨꯝꯅꯦꯅ ꯑꯃꯨꯛꯀ ꯀꯥꯎꯔꯛ ꯂꯛꯑꯒꯀꯣ ꯁꯥꯎꯅꯤꯡꯕꯅꯦ ꯏꯁꯥꯗ ꯃꯔꯛ ꯃꯔꯛꯇꯤ꯫
ꯑꯗꯨꯝ ꯇꯧꯔꯔꯣꯏ ꯍꯥꯏꯔꯁꯨ ꯑꯗꯨꯝ ꯇꯧꯕꯤꯗꯣꯏꯅꯦ ꯍꯣꯏ ꯅꯠꯇ꯭ꯔꯥ ꯑꯩꯈꯣꯏꯗꯤ꯫ ꯁꯥꯎꯅꯤꯡꯕꯒꯤ ꯑꯗꯨꯝ ꯃꯔꯛꯇ ꯍꯥꯏꯕꯅꯦꯕ꯫ ꯄꯤꯔ ꯔꯣꯏ ꯍꯥꯏꯔꯁꯨ ꯄꯤꯒꯅꯤꯕ ꯈꯪꯉꯦꯕ ꯑꯩ ꯍꯣꯏ ꯑꯗꯨꯝ ꯅꯤꯔꯗꯤ ꯍꯥꯏ ꯍꯥꯏꯗꯤ ꯂꯩꯌꯦꯅ ꯃꯤꯗꯣ ꯅꯨꯡꯉꯥꯏꯇꯦꯕ ꯑꯩꯈꯣꯏꯁꯨ
ꯍꯩꯍꯥ ꯎꯝ ꯑꯗꯨꯝ ꯇꯥꯎꯔ ꯂꯥꯏꯔꯗꯅꯤ ꯈꯣꯏ꯫
ꯌꯥꯝꯅ ꯂꯩꯕꯅꯦ ꯑꯩꯒꯥ ꯃꯥꯟꯅꯕ ꯍꯥꯏꯕ ꯃꯁꯤꯡꯗꯤ ꯌꯥꯝꯗꯕ ꯑꯗꯨꯒ ꯍꯥꯏꯗꯤ ꯑꯗꯨꯝ ꯃꯥꯟꯅꯕꯗꯣ ꯑꯗꯨꯝ ꯂꯩꯕꯅꯦꯕ꯫ ꯇꯨ ꯑꯣꯏꯔꯁꯨ ꯑꯩꯗꯤ ꯁꯥꯎꯗꯦꯕ ꯀꯥꯏꯅꯗꯦ꯫
ꯑꯧ ꯎꯝ ꯎꯝ ꯈꯪꯗꯦꯗ ꯃꯣꯢꯕꯅꯤꯁꯨ ꯅꯣꯡꯃꯥꯗꯤ ꯒ꯭ꯌꯥꯟ ꯇꯥꯕ ꯅꯨꯃꯤꯠ ꯂꯥꯛꯀꯅꯤꯗ꯫
ꯒꯌ꯭ꯥꯟ ꯇꯥꯗꯔꯦ ꯑꯩ ꯒꯌ꯭ꯥꯟ ꯇꯥꯗ꯭ꯔꯦ ꯌꯔꯦ ꯑꯩꯗꯣ ꯇꯣꯛꯈ꯭ꯔꯦ ꯇꯣꯛꯈ꯭ꯔꯦꯗꯤ ꯍꯥꯏ ꯈꯜꯂꯒ ꯂꯩꯔꯦ꯫
ꯅꯣꯡꯃ ꯁꯝꯕꯅꯤꯗꯦꯛ
ꯀꯅ ꯃꯇꯝ ꯃꯇꯝ ꯌꯥꯝꯅ ꯁꯐꯔ ꯇꯧꯕ ꯃꯇꯝ ꯌꯥꯝ ꯂꯩꯕꯅꯤ ꯍꯥꯏꯗꯤ
ꯑ
ꯃꯤ ꯑꯃꯈꯛꯇ ꯍꯥꯏꯕꯁꯦ ꯃꯤ ꯍꯥꯏꯗꯤ ꯃꯤ ꯑꯃꯈꯛꯀꯤ ꯄꯋꯥꯔ ꯅꯠꯇ꯭ꯔꯒ ꯃꯤ ꯑꯅꯤꯒꯤ ꯄꯋꯔ ꯍꯥꯏꯕꯁꯨ ꯂꯩꯌꯦꯅ꯫
ꯑꯥꯎ
ꯍꯥꯏꯗꯤ ꯌꯨꯅꯤꯇꯤ ꯏꯁ ꯁꯇ꯭ꯔꯦꯡ ꯍꯥꯏꯕꯒꯨꯝꯕꯗꯣ
ꯎꯝ
ꯄ ꯉꯥꯡꯅꯕ ꯍꯩꯕ ꯉꯝꯕ ꯑꯇꯣꯞꯄ ꯈꯔ ꯍꯧꯖꯤꯛ ꯅꯪ ꯂꯩꯕ ꯃꯐꯝꯗꯣ ꯂꯩꯕ ꯅꯨꯄꯤ ꯑꯃ ꯂꯩꯌꯦꯕ ꯃꯥꯒꯤ ꯅꯦꯅ ꯂꯝꯕꯤ ꯅꯨꯄꯤ ꯇꯥꯡꯕꯗꯣ
ꯑꯥ
ꯑꯗꯣ ꯃꯥꯗꯤ ꯍꯥꯏꯗꯤ ꯈꯔꯗꯤ ꯑꯍꯟꯒ ꯑꯣꯏꯕꯒꯤꯔꯥ ꯈꯪꯗꯦ ꯆꯠꯂꯅꯤ ꯅꯨꯡꯉꯥꯏꯕꯅꯦ ꯃꯃꯥꯗꯤ ꯑꯗꯨꯝ ꯍꯥꯏꯅꯕꯤꯔꯁꯨ ꯅꯠꯇ꯭ꯔꯒ ꯑꯗꯨꯝ ꯄꯤ ꯑꯗꯨꯃꯥꯏꯅ ꯇꯧꯒ ꯇꯂꯛ ꯃꯥꯅ ꯍꯥꯄꯤꯌꯣ ꯍꯥꯏ ꯑꯗꯨꯝ ꯍꯥꯏꯕ ꯌꯥ ꯑꯗꯨꯝ ꯂꯩꯅꯦꯕ꯫ ꯑꯗꯨꯒ ꯑꯩꯅ ꯃꯥꯁꯨ ꯍꯥꯏꯔꯤꯁꯦ ꯑꯩꯁꯨ ꯍꯥꯏꯔꯣꯏꯅꯦ ꯍꯥꯏ ꯑꯅꯤꯃꯛ ꯑꯗꯨꯝ ꯆꯞ ꯃꯥꯟꯅ ꯑꯗꯨꯝ ꯉꯥꯡꯕꯅꯦꯕ ꯑꯗꯨꯅꯤ ꯑꯗꯨꯝ ꯆꯞ ꯃꯥꯟꯅ ꯇꯧꯕ ꯅꯨꯡꯉꯥꯏꯌꯦꯕ ꯅꯨꯡꯉꯥꯏꯌꯦꯕ ꯑꯗꯣ ꯃꯣꯏꯗꯤ ꯇꯧꯔꯣꯏ ꯑꯗꯨꯃꯥꯏꯅ ꯇꯧ ꯇꯧꯔꯣꯏ ꯑꯩ ꯑꯗꯨꯃꯥꯏꯅ ꯇꯧꯕ ꯇꯥꯟꯕ ꯀꯥꯟꯗ ꯑꯗꯨꯃꯥꯏꯅ ꯍꯥꯏꯌꯣ ꯍꯥꯏꯔꯗꯤ ꯑꯗꯨꯝ ꯐꯣꯟ ꯇꯧꯕ ꯃꯇꯝꯁꯨ ꯂꯩꯌꯦ ꯑꯗꯨ ꯑꯣꯏꯔꯁꯨ ꯑꯗꯨꯝ ꯆꯞ ꯃꯥꯟꯅꯅ ꯇꯧꯗꯕꯗꯣ ꯍꯥꯏꯗꯤ ꯈꯔ ꯑꯩꯅ ꯇꯧꯍꯟꯕꯗꯣ ꯍꯥꯏꯕ ꯇꯥꯔꯦ ꯉꯥꯡꯅꯕꯗꯣ ꯍꯥꯏꯕ ꯇꯥꯥꯏꯕ ꯑꯩꯅ ꯑꯌꯥꯝꯕ ꯑꯗꯨꯝ ꯇꯧꯅꯔꯕ ꯇꯧꯔꯒ ꯅꯠꯇ꯭ꯔꯒ ꯑꯗꯨꯝ ꯍꯥꯏꯔꯒ ꯑꯗꯨꯝ ꯂꯩꯕꯗꯣ
ꯎꯝ
ꯗꯨꯝ ꯃꯥꯟꯅꯅ ꯑꯩꯁꯨ ꯍꯥꯏ ꯅꯪ ꯍꯥꯏ ꯍꯥꯏꯕꯗꯣ ꯈꯔ ꯋꯥꯠꯂꯦꯕ ꯑꯗꯨꯒꯤ ꯇꯧꯔꯀꯥꯟꯗꯁꯨ ꯑꯗꯨꯝ ꯈꯔ ꯑꯋꯥꯕ ꯊꯦꯡꯅꯕꯗꯣ ꯃꯥꯏ ꯂꯩꯌꯦꯕ ꯑꯗꯨ ꯑꯦ ꯍꯌꯦ ꯏꯃꯥꯟꯅꯕꯤ ꯑꯃ ꯑꯗꯨꯣ ꯂꯩꯕꯦ ꯃꯥꯅꯩ ꯍꯥꯏꯗꯤ ꯈꯔ ꯑꯗꯨꯝ ꯅꯨꯡꯉꯥꯏꯕ ꯍꯥꯏꯗꯣꯏꯔꯥ ꯑꯗꯨ ꯂꯥꯏ ꯂꯥꯏꯅꯁꯨ ꯑꯗꯨꯃꯥꯏꯅ ꯊꯕꯛꯁꯤꯡꯁꯨ ꯑꯗꯨꯝ ꯇꯧꯅꯧꯕꯅꯤꯕꯥ
ꯑꯥ
ꯆꯞ ꯃꯥꯟꯅꯅ ꯇꯧꯁꯦ ꯍꯥꯏꯕꯅꯦꯕ ꯅꯠꯇ꯭ꯔꯥ
ꯑ
ꯑꯩꯁꯨ ꯍꯦꯜꯂꯔꯣꯏ ꯅꯪꯁꯨ ꯍꯦꯜꯂꯔꯣꯏ ꯑꯩꯅ ꯏꯃꯥꯟꯅꯅ ꯇꯧꯔꯒꯗꯤ ꯊꯕꯛꯁꯤꯡꯗꯣ ꯌꯥꯝ ꯐꯥ ꯐꯩꯌꯦ ꯍꯥꯏꯕꯅꯦꯕ
ꯈꯪꯗ꯭ꯔꯦꯗ
ꯎꯝ ꯑꯗꯨ ꯃꯇꯝꯁꯨ ꯌꯥꯝ ꯂꯥꯛ ꯑꯗꯨ ꯑꯣꯏꯔꯥꯁꯨ ꯑꯩꯗꯣ ꯌꯥꯝꯅ ꯂꯣꯏꯅꯃꯛꯅꯤ ꯑꯗꯨꯝ ꯏꯕ ꯍꯥꯏꯕꯒꯨꯝꯕꯗꯣ ꯑꯩꯗꯤ ꯇꯧꯗꯦ ꯑꯩ ꯇꯧꯒꯗꯕꯅꯦꯕ ꯃꯤ ꯂꯣꯏꯅꯃꯛꯇ
ꯎꯝ
ꯇꯪꯅꯤ ꯑꯗꯨꯝ ꯂꯤꯊꯣꯛꯑꯦ ꯑꯗꯨ ꯑꯣꯏꯔꯁꯨ ꯑꯗꯨꯝ ꯂꯤ ꯑꯗꯨꯝ ꯂꯤꯔꯒ ꯉꯥꯛꯅꯔꯒ ꯇꯧꯕ꯭ꯔ ꯑꯩ ꯑꯗꯨꯃꯥꯏꯅ ꯇꯧꯗꯦꯕ ꯍꯥꯏꯗꯤ
ꯎꯝ
ꯑꯗꯨ ꯑꯁꯨꯝ ꯑꯗꯨꯝ ꯍꯥꯏꯕ ꯃꯇꯝ ꯂꯩꯕꯅꯦ ꯑꯥꯗꯨ ꯑꫭꯏꯔꯁꯨ ꯄꯦꯟꯗꯕꯥ ꯃꯇꯝ ꯂꯩꯗꯅ
ꯎꯝ
ꯑꯗꯨꯃꯤꯅꯤ ꯍꯧꯖꯤꯛ ꯐꯥꯎ ꯑꯗꯨꯝ ꯍꯥꯏꯔꯒ ꯆꯠꯂꯁꯦ ꯑꯩꯁꯨ ꯅꯨꯡꯉꯥꯏꯇꯦꯕ ꯃꯣꯏꯁꯨ ꯀꯔꯤ ꯋꯥ ꯑꯃꯗꯤ ꯉꯥꯏꯍꯥꯛ ꯉꯥꯏ ꯍꯥꯏꯔꯝꯅꯤ ꯍꯥꯏꯕꯗꯣ ꯃꯣꯏꯁꯨ ꯈꯪꯉꯝꯃꯅꯦꯕ ꯍꯧꯖꯤꯛꯇꯤ
ꯑꯥꯝ
ꯈꯪꯗꯔꯤꯁꯤꯅꯨ ꯍꯥꯏꯔ
ꯒ꯭ꯌꯥꯟ ꯇꯥꯗ‌ꯦꯗ ꯃꯤ ꯍꯥꯏꯕꯁꯦ
ꯎꯝ ꯑꯩꯁꯨ ꯑꯩꯗꯤ ꯍꯥꯏꯅꯤꯡꯉꯥꯏ ꯂꯩ ꯍꯥꯏ ꯍꯥꯏꯅꯤꯡꯕ ꯂꯩꯔꯗꯤ ꯑꯗꯨꯝ ꯗꯥꯏꯔꯦꯛ ꯗꯥꯏꯔꯦꯛ ꯍꯥꯏꯗꯣꯛꯑꯦꯅ
ꯎꯝ
ꯗꯤ ꯃꯣꯏꯗꯤ ꯑꯗꯨꯃꯥꯏꯅ ꯇꯧꯗꯕꯅꯦ
ꯐꯔꯤ ꯍꯥꯏꯔ ꯑꯗꯨ
ꯍꯥꯏ ꯂꯩꯔꯁꯨ ꯑꯗꯨꯝ ꯃꯅꯨꯡꯗ ꯊꯝꯖꯤꯟꯕꯒꯨꯝꯕꯗꯣ
ꯎꯝ
ꯑꯗꯣ ꯊꯝꯖꯜꯂꯒ ꯅꯨꯡꯉꯥꯏꯇꯕꯗꯣ ꯑꯗꯨꯃꯥꯏꯅ ꯇꯧꯔꯅꯤ ꯊꯝꯖꯤꯜꯂꯒ ꯅꯨꯡꯉꯥꯏꯇ꯭ꯔꯕ ꯇꯧꯗ꯭ꯔꯗꯤ ꯐꯩꯌꯦꯕ
ꯏ ꯈꯪꯗꯦꯗ ꯃꯣꯏꯒꯤꯁ‌ꯦ ꯑꯩꯈꯣꯏꯁꯨ ꯑꯩꯁꯨ ꯍꯣꯁꯇꯦꯜ ꯍꯜꯂꯛꯑꯒ ꯁꯨꯃꯥꯏꯅ ꯇꯥꯎ ꯐꯥꯎꯅ ꯇꯪ
ꯎ
ꯃꯥꯡꯗꯒ ꯍꯥꯟꯅ ꯑꯣꯕ ꯍꯧꯥꯎꯔꯦꯗ ꯑꯩ ꯃꯕꯥꯅꯤꯗꯣ ꯑꯩꯥꯏꯕꯨ ꯂꯧꯕ ꯂꯥꯛ ꯅꯤ ꯍꯥꯏꯔꯒ ꯃꯄꯜ ꯈꯥꯛꯛꯇ ꯍꯟꯅꯒ ꯆꯠꯂꯒ ꯇꯥꯎꯔ
ꯇꯨꯃꯥꯏꯅ ꯇꯧꯕꯁꯨ ꯂꯩꯗꯤ ꯂꯩꯕꯅ‌ꯦ
ꯑꯗꯨꯒꯤ ꯍꯟꯅ ꯎꯈ꯭ꯔꯕꯒꯤ ꯑꯩꯗꯣ ꯍꯣꯁꯇꯦꯜ ꯆꯠꯅꯤꯡꯗꯕꯗꯣ ꯀꯗ
ꯅꯪ ꯍꯜꯂꯛꯑꯗꯤ ꯑꯩꯁꯨ ꯑꯩꯈꯣꯏꯁꯨ ꯅꯦꯛꯁ ꯋꯤꯛꯇ ꯊꯣꯛꯇꯧ ꯃꯥꯜꯂꯦꯕ
ꯑꯧ ꯑꯩꯁꯦ ꯇ꯭ꯔꯣꯂꯤꯒꯨꯝꯕ ꯂꯩꯔꯝꯗ꯭ꯔꯗꯤ ꯐꯥꯗꯣꯏꯅꯤ ꯅꯪꯒꯤ ꯃꯅꯥꯛꯇ ꯂꯥꯛꯏꯕ ꯅꯨꯃꯤꯠ ꯑꯍꯨꯝꯃꯨꯛ ꯑꯃꯗꯤ ꯂꯥꯏꯕ ꯆꯠꯄ ꯌꯥꯕ ꯑꯗꯨ ꯄꯣꯠ ꯆꯩꯥꯏ ꯌꯥꯝꯕꯒꯤ ꯇꯥꯡꯉꯦꯕ
ꯍꯣꯏ
ꯇ꯭ꯔꯣꯂꯤꯗ ꯑꯃꯨꯛ ꯑ ꯊꯥꯡꯕꯅꯦ ꯁꯨꯃꯥꯏꯅ ꯇꯧꯕꯗꯣ
ꯑꯩꯁꯨ ꯂꯩꯔꯤꯅ
ꯑꯗꯨ ꯈꯔꯔꯒꯨꯝꯕꯗ ꯊꯦꯡꯕ ꯌꯥꯗꯤ ꯊꯦꯡꯅꯔꯤꯁꯤꯅ ꯍꯣꯏ ꯂꯥꯛꯄ ꯃꯇꯝꯗ ꯎꯝ
ꯑꯩ ꯐ꯭ꯔꯤ ꯂꯩꯌꯦ ꯍꯥꯏꯔꯗꯤ ꯀꯥꯏꯔ ꯑꯩ ꯐ꯭ꯔꯤ ꯂꯩꯗ ꯅꯪꯗꯤ ꯇ꯭ꯋꯦꯟꯇꯤ ꯅꯥꯏꯟꯗ ꯂꯥꯛꯇꯣꯏꯅꯦ ꯍꯥꯏꯕ꯭ꯔꯥ
ꯇꯨ ꯇꯨ
ꯑꯗꯨ ꯅꯨꯃꯤꯠꯇ ꯑꯩ ꯊꯕꯛ ꯆꯠꯇꯠꯇꯣꯏ ꯃꯥꯜꯂꯦ ꯊꯕꯛ ꯍꯧꯕꯒꯤ ꯍꯥꯏꯁꯦ ꯊꯕꯛ ꯍꯧꯕꯒꯤ ꯑꯩ ꯆꯠꯀꯦ ꯍꯥꯏꯕꯗ ꯍꯥꯏꯗꯤ ꯅꯨꯡꯊꯤꯟꯒꯨꯝꯕ ꯈꯔ ꯂꯩꯌꯦꯅ ꯏꯚꯤꯅꯤꯡ ꯇꯥꯏꯝ ꯂꯩꯌꯦꯅ ꯑꯗꯨꯒ ꯃꯗꯨꯗꯤ ꯅꯨꯡꯊꯤ ꯅꯠꯇꯦ ꯏꯚꯅꯤꯡ ꯇꯥꯏꯝꯒꯣꯕꯗꯗꯤ ꯌꯥꯕꯒ ꯁꯤꯛꯁꯀꯨꯝꯕ ꯐꯥꯏꯚꯀꯨꯝꯕ
ꯑ ꯑꯗꯨ ꯨꯝꯕ ꯐꯣꯔ ꯐꯥꯏꯚ ꯁꯤꯛꯁ ꯇꯨꯒꯨꯝꯕꯗꯗꯤ ꯌꯥꯎꯅꯤꯡꯉꯥꯏꯗꯤ ꯃꯥꯜꯂꯦꯕ
ꯐꯥꯏꯚꯒꯨꯝꯕꯗ ꯕꯅꯗꯤ ꯌꯦꯡꯕ ꯌꯦꯡꯕ ꯌꯥꯏꯌꯦ
ꯁꯤꯗ ꯏꯂꯕꯦꯟꯒꯨꯝꯕꯗ ꯆꯠꯂꯗꯤ ꯐꯣꯔ ꯐꯥꯏꯚꯀꯤ ꯑꯗꯨꯝꯗꯤ ꯇꯥꯈ꯭ꯔ ꯅꯤꯄꯥ ꯆꯅꯤꯒꯥꯔ ꯌꯥꯎꯕꯗꯣ
ꯑ ꯐꯣꯔ ꯐꯥꯏꯚ ꯑ ꯐꯥꯏꯚ ꯀꯨꯝꯕꯗꯨꯗꯤ ꯌꯥꯒꯗꯧ ꯃꯥꯜꯂꯦ ꯍꯥꯏꯗꯤ ꯂꯥꯛꯄꯗꯣ ꯌꯥꯗꯤ ꯌꯥꯗꯧ ꯃꯥꯜꯂꯦ ꯊꯕꯛꯇꯤ ꯂꯣꯏꯗꯤ ꯂꯣꯏꯔꯅꯤꯅ
ꯎꯝ ꯑꯩ ꯅꯣꯡꯉꯣꯟꯗꯥꯛ ꯐꯣꯜ ꯑꯃꯂꯛ ꯑꯅ ꯇꯧꯒꯦꯀꯣ ꯍꯧꯖꯤꯛ
ꯍꯣꯏ ꯑꯁꯤꯔꯣ ꯇꯧ ꯅꯪ ꯌꯥꯔꯣ